ꯍꯜꯂꯣ
ꯇꯥꯕ꯭ꯔꯣ ꯅꯉꯔꯤꯕ꯭ꯔꯣ ꯀꯨꯏꯔꯦꯅꯦ ꯑꯁꯣꯝꯒꯤ ꯈꯣꯟꯖꯦꯜꯒ ꯇꯥꯗꯕ
ꯊꯤꯅ ꯅꯨꯡꯉꯥꯏꯔꯤ ꯍꯥꯏꯇꯥꯔꯦ
ꯎꯝ
ꯀꯗꯥꯏꯗ ꯃꯥꯡꯕꯤꯔꯨꯔꯒꯦ
ꯑꯩꯁꯦ ꯅꯨꯡꯁꯤꯅ ꯇꯧ ꯑꯩꯁ ꯑꯩ ꯍꯥꯎꯔꯦ
ꯏꯃꯩ ꯀꯩꯅꯣꯅꯦ ꯍꯥꯏꯁꯤꯕꯣ ꯀꯅꯥꯅꯦ ꯈꯜꯂꯨꯔꯒꯦ
ꯈꯪꯗꯦ ꯑꯩꯁꯦ ꯌꯥꯏꯁꯀꯨꯜ ꯄꯥꯈꯪꯗꯨꯔ ꯄꯥꯈꯪꯒ ꯃꯥꯜꯂꯨꯨꯔꯦ ꯑꯩꯁꯦ ꯎꯝ
ꯃꯖꯥꯔꯨꯒꯨꯝꯕ ꯑꯃ ꯂꯩꯔꯕ
ꯏꯇꯔꯤ ꯁꯤꯔꯤꯅꯦ
ꯑꯁ ꯂꯩꯔꯅꯤ ꯂꯩꯔꯅꯤ ꯊꯤꯕꯗ ꯀꯜꯂꯨꯀꯣ
ꯅꯣꯏ ꯊꯣꯡꯒꯥꯥꯟꯗ ꯂꯦꯞꯄ ꯂꯩꯁꯤꯕꯨꯊꯣ
ꯍꯥꯥ
ꯅꯣꯏ ꯊꯣꯡꯒꯥꯟꯗ ꯂꯦꯞꯄ ꯂꯩꯁꯤ ꯎꯗ꯭ꯔꯣ ꯑꯝꯗ ꯊꯣꯛꯑꯏ ꯌꯦꯕꯅꯦ
ꯑꯁ ꯇꯜꯂꯦꯗ
ꯑ ꯆꯠꯅꯥꯔ ꯃꯖꯥꯔꯣꯗꯤ ꯊꯤ ꯍꯅꯤꯂꯣꯄꯅꯤ ꯀꯣꯟ
ꯑꯩ ꯄꯤ ꯁꯨꯗꯦ
ꯎꯝ ꯑꯗꯨꯃꯥꯏꯅ ꯇꯜꯂ ꯂꯩꯔꯗꯤ ꯒꯦꯁꯁꯨ ꯄꯥꯈꯪ ꯄꯥꯈꯪꯗꯣ ꯐꯪꯉꯔꯣꯏꯀꯣ ꯅꯪ
ꯐꯪꯗ꯭ꯔꯦ
ꯑꯩ ꯐꯪꯅꯤꯡꯗ꯭ꯔꯦ
ꯀꯔꯤꯅꯣꯅꯦ ꯍꯥꯏꯕꯤꯔꯤꯗꯨꯕꯣ
ꯅꯨꯡꯁꯤꯒꯤ ꯃꯩꯆꯥꯛ ꯈꯪꯕꯁꯤꯗꯤ ꯋꯥꯕꯒꯤ ꯄꯟꯈꯩ ꯂꯩꯇ꯭ꯔꯦꯍꯦ
ꯆꯁ ꯑꯗꯨ ꯑꯗꯨ
ꯋꯥꯔꯦ ꯋꯥꯔꯦ
ꯌꯥꯏꯁꯨ ꯄꯥꯊꯪꯗ ꯑꯩꯩꯒꯤ ꯄꯥꯝꯗꯕꯗ
ꯀꯕ ꯑꯃ ꯑꯦꯄ꯭ꯔꯤꯜ ꯐꯨꯜꯅꯦ ꯑꯦꯄ꯭ꯔꯤꯜ ꯐꯨꯜ ꯇꯧꯕꯩꯗꯣ
ꯍꯥꯥ ꯊꯣ ꯀꯔꯣ ꯖ ꯌꯥ ꯄꯠꯇꯃꯦ ꯇꯧ ꯀꯩꯅꯣ ꯇꯧꯧꯕꯤ ꯀꯩꯅꯣ
ꯀꯩ ꯃꯊꯦꯜ ꯆꯥꯊꯔꯒꯦ ꯍꯥꯏꯁꯤꯕꯨ
ꯑꯗꯨꯒ ꯊꯕꯤꯒꯤ ꯊꯕꯤꯒ ꯗꯍꯤꯒ ꯍꯍꯣꯏ ꯑꯍꯥꯎ ꯍꯥꯎꯕ ꯆꯥꯕꯅꯦ ꯑꯩꯈꯣꯏꯗꯤ ꯈꯔꯣꯏ ꯆꯨꯞꯄ ꯐꯪꯗꯕꯅꯤꯅ ꯑꯂꯨ ꯆꯨꯞꯄꯦ
ꯑꯣ ꯍꯗꯕꯤ ꯍꯗꯕꯤꯌ
ꯎꯝ ꯑꯗꯕꯤꯨꯦ ꯐꯔꯦ ꯆꯠꯇ꯭ꯔꯕꯣ ꯅꯪ ꯑꯁꯤ ꯍꯜꯂꯛꯏꯔꯣ
ꯑꯂ ꯏꯅꯦ
ꯎꯝ ꯎꯝ ꯀꯔꯤ ꯍꯥꯏꯔꯛꯀꯦꯅꯣ ꯁꯤꯅ ꯑꯃꯨꯛ
ꯎꯝ ꯐ꯭ꯔꯥꯏꯗꯦ ꯅꯨꯃꯤꯠꯇ ꯆꯠꯂꯅꯤ
ꯑꯣ ꯠꯇ ꯇꯗꯥꯥꯏ ꯆꯠꯇꯩꯅꯣꯂꯅꯤ ꯍꯥꯏ
ꯆꯠꯂꯅꯤ ꯑꯩꯗꯤ ꯃꯊꯛ ꯀꯥꯔꯅꯤ
ꯎꯝ ꯀ ꯀꯅꯝꯕꯗ
ꯌꯥꯝ ꯀꯥꯅꯤꯡꯕꯗꯣ
ꯑꯔꯟꯗꯣ
ꯆꯠꯂꯒꯦꯁꯨ ꯍꯥꯏꯔꯝꯗꯅ ꯀ ꯇꯍ ꯇꯍ ꯆꯠ ꯈ ꯑꯔꯦ ꯍꯥꯏꯗꯤ ꯍꯥꯏꯔꯝꯃꯤꯁꯤꯗꯤ
ꯈꯥꯝꯖꯕꯁꯨ ꯉꯝꯗꯅ ꯀꯔꯤꯌꯥ
ꯑꯩꯅ ꯌꯥꯗ꯭ꯔꯤꯗꯨꯗꯤ ꯑꯗꯨꯗꯤ
ꯅꯪꯗꯤ ꯆꯠꯂꯣ ꯆꯠꯂꯣ ꯍꯥꯏꯗꯨꯗꯤ
ꯑꯁ ꯅꯪꯕꯤꯗꯣ ꯃꯤ ꯑꯃ ꯅ ꯍꯥꯏꯗꯨ ꯑꯣꯏꯣꯏꯔꯝ
ꯄꯤꯔꯒꯦ ꯆꯠꯂꯣ ꯆꯠꯂꯨ ꯍꯥꯏꯗꯣ ꯅꯪ ꯆꯠꯇ ꯂꯩꯦ ꯄꯩꯁꯥ ꯄꯥꯏꯗꯦ ꯃꯤ ꯁꯤꯛꯁꯦ
ꯃꯣ ꯎꯝ
ꯅꯨꯡꯉꯥꯏꯅꯕ ꯌꯥꯝ ꯇꯧꯋꯤꯀꯣ ꯇꯧꯕꯤꯌꯨ ꯇꯧꯤꯌꯨ ꯏꯍꯣꯏ ꯃꯄꯣꯛꯅꯤ
ꯢꯁ ꯢꯁ
ꯈꯨꯕꯥꯛ ꯈꯨꯅꯝꯅꯤ ꯍꯥꯏꯅꯩ ꯈꯪꯕ꯭ꯔ ꯃꯤꯅꯤꯡꯗꯣ
ꯁꯨ ꯇ ꯗ ꯆꯠꯂꯔꯣꯢꯀꯩꯅꯣ ꯇꯧꯔꯦꯅ
ꯑꯁ ꯉꯁꯤ ꯗꯣꯛꯇꯔ ꯆꯠꯂꯨꯕꯗꯒꯤ ꯏ ꯃꯌꯥꯝ ꯊꯣꯛꯈꯤꯕꯗꯒꯤ ꯋꯥꯈꯜꯁꯦ ꯅꯨꯡꯉꯥꯏꯇꯦ ꯑꯗꯨ ꯂꯏꯀꯥꯟꯁꯤ
ꯎꯝ ꯌꯥ ꯇ ꯇ
ꯍꯥꯝ
ꯃꯒꯗ꯭ꯔꯣꯗꯨ
ꯀꯑꯦ ꯀꯥꯏꯌꯦ
ꯍꯣꯔꯦꯟ ꯅꯨꯡꯗꯥꯡ ꯑꯍꯥꯎ ꯆꯥꯥꯔꯅꯤ ꯀꯩꯁꯨ ꯋꯔꯨꯅ ꯅꯠꯇꯔ ꯅ ꯑꯃꯨꯛ ꯏ ꯊꯣꯛ ꯇ ꯑꯨꯛ
ꯀꯩꯒꯤ ꯑꯩꯗꯤ ꯍꯤꯟꯖꯥꯡ ꯑꯍꯥꯎ ꯆꯥꯗꯣꯏꯕ ꯆꯔꯣꯏ ꯑꯩꯈꯣꯏ ꯆꯦꯡꯉ ꯂꯩꯇ꯭ꯔ ꯀꯥꯟꯁꯤꯗ
ꯎꯝ ꯅꯪ ꯐꯥꯎ ꯂꯩꯔꯦ ꯏꯁꯤꯡ ꯐꯥꯎ ꯊꯛꯄ ꯐꯪꯗꯦ
ꯌꯥꯔꯦ ꯍꯧꯖꯤꯛꯇꯤ ꯆꯥꯏ ꯍꯥꯏꯗꯣ ꯀꯅꯥꯅꯣ ꯄꯩꯁꯥ ꯄꯥꯏꯕꯗꯒꯤꯩ ꯃꯤꯁꯤꯡꯁ ꯁꯦ ꯕꯥꯕꯨꯀ ꯂꯣꯏ ꯐꯠꯅꯗ꯭ꯔꯕꯅꯤꯀꯣ
ꯎꯝ ꯇꯎꯕ ꯅꯥꯡ ꯀꯔꯤ ꯃꯟꯁꯤꯗ ꯆꯥꯔꯒꯦ ꯑꯗꯨꯗꯤ ꯅꯪꯗꯤ ꯌꯦ ꯀꯩꯔꯛꯇꯧ ꯃꯥꯜꯂꯣ
ꯑꯁ ꯀꯥꯡꯁꯣꯏ ꯆꯥꯏ ꯑꯗꯨꯒ ꯀꯩꯅꯣꯒ ꯑꯃ ꯃꯁꯔꯨꯝꯗꯣ ꯀꯥꯡꯉꯧ ꯉꯧꯋꯦ
ꯑ ꯃꯨꯁ꯭ꯔꯨꯝꯅꯣ ꯍꯥꯏꯔ ꯈꯪꯉꯝꯃꯔꯣꯏꯀꯣ ꯀꯔꯝꯕ ꯃꯨꯁꯔꯨꯝꯅꯁꯨ ꯈꯪꯉꯝꯃꯔꯣꯏꯕ
ꯋꯥꯢꯠꯇꯣ
ꯃꯌꯥꯝ ꯃꯁꯔꯨꯝ ꯑꯌꯥꯝꯕ ꯋꯥꯏꯠꯅꯤꯡ ꯀꯩꯅꯣ ꯅꯪ
ꯍꯋꯥꯏꯠꯇꯣ ꯑꯁꯥꯡꯕ ꯂꯩ ꯑꯗꯒꯤꯗꯤ ꯍ꯭ꯋꯥꯏꯠ ꯑꯃꯨꯛ ꯉꯛꯇꯅꯤ ꯀꯩꯅꯣꯅꯦ
ꯑꯃꯒ ꯍꯥꯏꯅ ꯅꯪ ꯀ ꯅꯪ ꯆꯤꯡꯗ ꯂꯩꯔꯛꯇꯕꯒꯤ
ꯆꯤꯡꯗ ꯑꯃꯨꯛ ꯆꯠꯂꯨꯕ ꯇꯥꯔꯔꯤꯕ ꯇꯧꯣꯏꯁꯤꯕ ꯆꯤꯡꯗꯅ ꯆꯠꯂꯗꯤ ꯃꯩ ꯑꯩ ꯣ
ꯆꯆꯦ ꯔꯣꯒ ꯍꯥꯏꯥꯏꯗꯣꯏꯁꯦ
ꯑꯩꯁꯤꯕꯨ ꯑꯣ ꯏꯕꯏ ꯃꯥꯗ
ꯅꯨꯡꯉꯥꯏꯕꯅꯤ ꯅꯨꯡꯉꯥꯏꯕꯅꯤ ꯀꯣꯏꯕ ꯆꯠꯂꯨ ꯀꯨꯏꯅ ꯂꯩꯒꯅꯨ ꯀꯨꯏꯅ ꯂꯩꯔꯗꯤ ꯊꯕꯛ ꯐꯪꯉꯛꯀꯅꯤ ꯅꯣꯡꯃ ꯅꯤꯅꯤ ꯅꯣꯡꯃ ꯑꯅꯤꯒꯨꯝꯕ ꯆꯠꯂꯨ ꯀꯣꯏꯔꯨꯔꯣ ꯉꯥꯏꯍꯥꯛ ꯀꯣꯏꯊꯣꯛꯎꯨꯔꯣ ꯅꯨꯡꯉꯥꯏꯕꯅꯦ ꯑꯃꯨꯛ ꯍꯟꯖꯤꯟ ꯍꯟꯖꯤꯟ ꯆꯅ ꯌꯥ ꯀꯅꯤꯅ
ꯆꯠꯅꯤꯡꯗꯦ ꯆꯠꯅꯤꯡꯗꯦ ꯆꯥꯅꯤꯡꯗꯦ ꯆꯠꯅꯤꯡꯗꯦ
ꯎꯝ ꯎꯝ ꯍꯧꯖꯤꯛ ꯀꯩꯅꯣ ꯁꯨꯡꯆꯠ ꯆꯠꯇ꯭ꯔꯤꯕꯒꯤ ꯍꯥꯎ ꯊꯪꯗꯕꯩ ꯍꯟꯇꯅ ꯑꯃꯨꯛ ꯆꯠꯅꯤꯡꯉꯦ ꯑꯃꯨꯛ ꯆꯠꯅꯤꯡꯉꯦ ꯇꯧꯔꯛꯀꯅꯤ
ꯇꯦ ꯑꯩ ꯀꯖꯌꯦ
ꯑꯗ ꯀꯗꯤ ꯀꯕꯨꯁꯨ ꯌꯥꯏꯅꯦ ꯑꯗ ꯑꯣꯏꯔꯁꯨꯣ
ꯖꯩꯅꯦ ꯑꯩꯗꯤ ꯅꯨꯡꯁꯤ ꯃꯩ ꯆꯥꯛ ꯁꯤ
ꯆ ꯂꯩ
ꯑꯩꯅ ꯁꯤꯅ ꯀꯔꯤꯕ
ꯆꯤꯡ ꯅꯒꯔ ꯂꯩ ꯑꯁ ꯀꯔꯤ ꯍꯥꯏ ꯇꯨ ꯑꯗꯨꯝ ꯂꯥꯛꯄꯅꯦꯗ ꯃꯤꯁꯤꯡꯁꯦ ꯑꯗꯨꯝ ꯂꯩꯕ ꯅꯨꯡꯉꯥꯏ ꯂꯩꯕ ꯅꯨꯡꯉꯥꯏ ꯍꯥꯏꯕꯅꯦ ꯑꯗꯨ ꯅꯠ ꯃꯩꯗꯤ ꯈꯔ ꯋꯥꯕꯅꯦ ꯑꯇꯩꯗꯤ ꯅꯨꯡꯉꯥꯏꯕꯅꯦ ꯑꯗꯨꯣ
ꯃꯩꯗꯨꯅꯤ ꯃꯦꯟ ꯑꯣꯏꯔꯤꯁꯦ ꯉꯥꯏꯍꯥꯛꯇꯪꯒ ꯃꯨꯠꯄꯁꯤꯗꯤ ꯐꯣꯟ ꯃꯩꯁꯦ ꯇꯥꯔꯛꯄꯗ ꯃꯤꯍꯨꯟ ꯊꯧꯟꯒ ꯁꯨꯗꯦ
ꯎꯝ ꯑꯅꯧꯕꯨ ꯂꯩꯌꯣ ꯑꯅꯧꯕꯕꯨ ꯂꯩꯌꯣ ꯄꯩꯁꯥ ꯄꯔꯒ
ꯏꯃꯦ ꯍꯥꯥ ꯀꯩꯕ ꯄꯩꯁꯥ ꯍꯥꯏꯁꯦ ꯀꯌꯥꯅꯣ ꯀꯩꯅꯣ ꯄꯩꯁꯥꯁꯦ ꯀꯗꯣ
ꯑꯩ ꯐꯣꯟ ꯂꯈꯥꯏꯣ
ꯑ ꯑꯥꯏꯐꯣꯟ ꯀꯥꯏꯅ ꯃꯤꯒꯤ ꯄꯥꯏꯕꯗꯤ ꯎꯔꯦ ꯑꯁꯦꯡꯕꯗꯗꯤ ꯊꯦꯡꯕ ꯊꯦꯡꯕ ꯐꯪꯖꯗ꯭ꯔꯤꯌꯦ
ꯈ ꯑꯥꯏ ꯐꯣꯟ ꯁꯚꯦꯟꯇꯤꯟꯒ ꯥꯏꯔꯝ ꯅꯅꯤꯀꯣꯜ
ꯏ ꯍ ꯄꯥꯏꯌꯦꯕ ꯅꯪ ꯅꯪꯁꯦ ꯑꯣ
ꯎꯝ ꯃꯥꯟꯕ꯭ꯔꯥ ꯑꯗꯨꯒꯤꯔ ꯁꯤ ꯊꯕꯛ ꯀꯞꯟꯅ ꯇꯧꯔꯤꯁꯤ
ꯎ
ꯑꯩ ꯑꯦ꯫
ꯊꯕꯛꯁꯤꯁꯨ ꯇꯠꯍꯟꯕꯤꯔꯦ꯫
ꯕꯤꯔꯦ ꯐꯨꯅ꯫
ꯈꯥꯡꯕꯗ ꯋꯥꯔꯦ꯫ ꯅꯨꯡꯁꯤꯕꯩ ꯃꯩꯆꯥꯛꯄꯨ ꯈꯥꯡꯒꯗ꯭ꯔꯥ ꯊꯕꯛ ꯇꯠꯄꯒꯤ ꯃꯩꯆꯥꯛꯄꯨ ꯈꯥꯡꯒꯗ꯭ꯔꯥ꯫
ꯑꯩꯅ ꯍꯥꯏꯗꯔꯥ꯫ ꯅꯨꯄꯥ ꯑꯗꯨ ꯀꯣꯏ ꯀꯌꯨ ꯀꯥꯏꯗ꯫
ꯁꯁꯤ ꯑ
ꯁꯜꯂꯨꯔ ꯅ ꯁꯜꯂꯨꯔꯦ ꯑꯩꯅ ꯑꯃꯨꯛ
ꯀꯔꯤꯌꯥ
ꯐꯥꯒꯤꯗꯤ ꯐꯥꯒꯤꯅꯦꯗ ꯀꯩꯁꯨ ꯍꯥꯏꯗꯦꯗ
ꯌꯥꯝ ꯐꯥꯒꯤꯔꯣ
ꯎꯝ ꯍꯥꯏꯒ ꯌꯥꯝ ꯍꯥꯏꯕ ꯅ
ꯊꯥ ꯌꯥꯝ ꯁꯥꯔꯦ
ꯁꯥꯕꯤꯒꯅꯨ ꯁꯥꯕꯤꯒꯅꯨ ꯑꯁ ꯍꯣꯠꯅꯕꯤꯌꯨ ꯍꯣꯠꯅꯕꯤꯌꯨ ꯍꯥꯏꯕꯤꯌꯨꯔ ꯅꯠꯇ꯭ꯔꯒ꯫ ꯫ ꯅꯈꫭꯏ ꯈꯨꯟꯒꯤ ꯊꫭꯡꯒꯥꯟꯗꯨꯗ꯫
ꯁꯤꯕꯤꯒꯗꯕꯅꯤ ꯁꯤꯕꯤꯒꯗꯕꯅꯤ ꯁꯤꯕꯤꯌꯨ ꯁꯤꯕꯤꯌꯨ ꯀꯥꯏꯟ꯫
ꯁꯨꯃꯥꯏꯟ ꯇꯧꯔꫭ ꯍꯥꯏꯔꫭ꯫
ꯑꯥ ꯇꯧꯔꫭꯛ꯫
ꯀꯤꯌꯦꯗ꯫
ꯉꯔꯥꯡ ꯆꯔꯥ ꯍꯦꯟꯕꯗꯣ꯫
ꯎꯝ ꯉꯔꯥꯡ ꯆꯔꯥ ꯍꯦꯜꯂꯦꯕ ꯍꯦꯜꯂꯦꯕ꯫
ꯑꯥ꯫
ꯎꯝ ꯇꯔꯣꯏ ꯆꯨꯞꯄꯒ ꯉꯥꯔꯥꯡ ꯆꯔꯥ ꯍ‌ꯦꯜꯂ‌ꯦ ꯀꯥꯏꯅ꯫ ꯑꯣ ꯑꯩꯕꯨꯗꯤ ꯌꯧꯔ‌ꯦ ꯑꯁ꯫ ꯅꯥꯡꯗꫭ ꯑꯃꯨꯛ꯫ ꯀꯩ ꯍꯥꯏꯁꯤꯔꯦ ꯏꯊꯟꯗ ꯄꯨꯡ ꯑꯍꯨꯝ ꯇꯥꯔꯀꯥꯟꯗ ꯃꯦꯒꯤ ꯑꯃꯈꯛꯇ ꯍꯧꯒꯠꯂꯒ ꯑꯃꯨꯛ꯫ ꯍꯒꯠꯇꯕꯅꯤꯅꯦ꯫
ꯑꯁ ꯅꯣꯏ ꯃꯦꯛꯀꯤ ꯍꯧꯕꯝꯗꯤ ꯂꯩꯕ꯭ꯔꯥꯕ꯫
ꯕꫭꯏꯂꯔ ꯂꯩꯁꯤꯗꯤ꯫
ꯑꫭ꯫ ꯑꯗꯨꯗꯤ ꯌꯥꯝ ꯅꯨꯡꯉꯥꯏꯕꯖꯥꯠꯅꯤꯅ꯫
ꯎꯝ꯫
ꯑꯩꯩꯅꯁꯤ꯫ ꯔꯒ ꯍꯌ‌ꯦꯡ ꯃꯪꯐꯝꯗ꯫
ꯃꫭꯔꫭꯛꯀ ꯃꯌꯥꯝ ꯍꯥꯞꯆꯤꯜꯂꯒ ꯆꯥꯕ ꯑꯗꯨꯒꯤ꯫
ꯉꯥꯔꯤꯂꯩꯇ꯭ꯔ‌ꯦꯕ꯫
ꯀꯩꯕ꯫
ꯉꯔꯤꯂꯩꯇ꯭ꯔꯕꯣ꯫
ꯂꯩꯇ꯭ꯔ‌ꯦ ꯊꯤꯜꯂꯛꯀꯦ ꯍꯥꯏꯔꯣ ꯄꯤꯔꯛꯀꯦ ꯍꯥꯏꯔꯣ꯫ ꯆꯦꯡ ꯐꯥꯎ ꯂꯩꯇ꯭ꯔꯤ ꯀꯥꯟꯗ ꯍꯥꯏꯔꯣ꯫
ꯂꯪꯉꯛꯀꯦ꯫
ꯆ‌ꯦꯡ ꯐꯥꯎ ꯂꯩꯇ꯭ꯔꯤꯒꯥꯟ ꯀꯔꯤ ꯉꯔꯤꯅ ꯇꯧꯔꯛꯇꯧ ꯃꯥꯜꯂꯒ꯫
ꯑꯩꯗꯤ ꯆꯥꯛ ꯆꯥꯏꯗꯨꯗꯤ꯫
ꯎꯝ꯫ ꯎꯝ ꯑꯩ ꯑꯈꯣꯏꯁꯨ ꯆꯥꯛ ꯃꯌꯥꯝ ꯃꯌꯥꯝ ꯂꯦꯝꯕꯅꯦ ꯄꯤꯔꯛꯔꯣ꯫ ꯂꯪ ꯂꯪꯔꯛ ꯑꯣꯔꯣ꯫
ꯇꯦ꯫
ꯎꯝ ꯎꯝ꯫ ꯌꯥ꯫ ꯎꯝ꯫ ꯎ ꯌꯥꯝ ꯇꯟꯗ꯭ꯔꯥ ꯑꯗꯨ ꯇꯜꯂꯁꯨ ꯅꯨꯡꯉꯥꯏꯗ ꯑꯗꯨꯝ ꯇꯨꯝꯃ ꯂꯩꯕꯅꯦ
ꯑꯗꯣ ꯅꯪ ꯍꯌꯦꯡ ꯀ꯭ꯂꯥꯁ ꯆꯠꯂꯛꯄ ꯃꯇꯝꯗ ꯍꯦꯟꯅ ꯋꯥꯗꯣꯏꯅꯦ
ꯍ ꯎꯝ ꯇꯨꯝꯕ ꯃꯇꯝꯁꯨ ꯁꯨꯡꯌꯥ ꯌꯥꯗ꯭ꯔꯦ ꯑꯩꯁꯨꯣ ꯌꯥꯗ꯭ꯔꯦ ꯌꯥ꯭ꯔꯦ ꯇꯨꯝꯒꯤꯦ ꯂꯥꯏꯐ ꯏꯁꯇꯥꯥꯁꯦ ꯌꯥꯗ꯭ꯔꯦ
ꯏꯪꯗꯕꯁꯤꯗꯤ꯫ ꯀꯣ ꯍꯧꯒꯠꯅꯤꯡꯗꯕꯁꯤꯗꯤ ꯊꯦꯡꯅ ꯇꯨꯝꯕꯅꯤꯅ꯫
ꯎꯝ꯫ ꯎꯝ ꯑꯩꯒ ꯍꯥꯏꯗ꯭ꯔꯥ ꯉꯟꯇ ꯉꯟꯇ ꯇꯨꯝꯃꫭꯅ ꯇꯨꯝꯃꯒ‌ꯦ ꯇꯧꯔꯒꯥ ꯂꫭꯠ ꯂꫭꯠꯅ꯫ ꯀꯩꯅꯣ ꯇꯧꯔ ꯂꯩꯗ ꯑꯩ ꯎꯏꯌ‌ꯦꯀꯣ ꯑꯩ ꯂꯣꯏ ꯎꯋꯦ꯫
ꯑꯦꯁ ꯌꯥꯔꯦꯀꯣ ꯅꯪ ꯇꯧꯕ ꯃꯥꯂꯦꯀꯣ ꯅꯪ ꯑꯩꯁ ꯌꯥꯝ ꯅꯣꯡ ꯃꯥ ꯂꯩ ꯈꯪꯉ ꯏ ꯀꯧꯕ
ꯎꯝ ꯂ ꯂ ꯅꯠꯇ ꯋꯥꯗ ꯑꯦꯖ ꯎꯋꯀꯣ
ꯁꯤꯁꯨ ꯈꯪꯉꯤꯀꯣ ꯅꯪꯗꯣ ꯈꯪꯉꯤꯀꯣ
ꯂ ꯁꯇꯥ꯭ꯔ ꯀꯥꯏꯗꯦ
ꯃꯇꯝ ꯂꯦꯟꯕꯗ ꯋꯥꯔꯦ ꯆꯨꯝꯁꯨ ꯆꯨꯝꯅꯤꯡꯉꯦ
ꯎꯄꯟꯗ ꯋꯥꯜꯂꯒ ꯀ꯭ꯂꯥꯁꯁꯟ ꯀ꯭ꯂ
ꯄꯨꯡ ꯀꯌꯥ ꯅꯪꯅꯕ ꯆꯠꯀꯦ
ꯑꯦ ꯄꯨꯡ ꯃꯥꯄꯜ ꯍꯥꯏꯌꯦ ꯄꯨꯡ ꯅꯤꯄꯜꯗ ꯍꯧꯒꯠꯂꯒ ꯃꯥꯄꯜ ꯇꯥꯗ꯭ꯔꯦ ꯑꯦꯠ ꯐꯣꯔꯇꯤꯔ ꯑꯦꯠ ꯐꯤ ꯐꯇꯤꯔ ꯑꯗꯨꯗ ꯀ꯭ꯂꯥꯁ ꯍꯧꯔꯅꯤ ꯄꯨꯡ ꯃꯇꯥꯡ ꯃꯇꯥꯡꯅ ꯄꯨꯡ ꯃꯔꯤ ꯐꯥꯎ ꯀꯗꯣ ꯀꯩꯅꯣꯗ ꯂꯩꯗ ꯔꯨꯇꯤꯟꯗ ꯂꯩꯗ ꯑꯗꯨ ꯁꯕꯖꯦꯛ